ꯑꯣꯐ
ꯍꯜꯂꯣ ꯇꯔꯕꯨ
ꯇꯔꯦ
ꯇꯥꯔꯦ ꯇꯥꯔꯦ
ꯑ ꯆꯥꯛ ꯏꯁꯤꯡ ꯎꯟꯅꯔꯕ꯭ꯔꯣ
ꯆꯥꯏꯁꯤꯃꯅꯠꯇ꯭ꯔꯤ
ꯀꯩꯗꯔꯃꯤꯅꯦ ꯍꯧꯖꯤꯛ ꯄ
ꯁꯨꯝ ꯂꯩꯔꯝꯃꯤꯅꯦ ꯂꯥꯏꯔꯤꯛ ꯄꯥꯁꯤꯔꯅ
ꯄꯥꯎ ꯄꯥꯎ ꯆꯥꯛ ꯂꯣꯏꯗ꯭ꯔꯤꯌꯦ ꯑꯩꯈꯣꯏꯒꯤ ꯆꯥꯛ ꯊꯣꯡꯅꯔꯤꯌꯦ
ꯎꯝ
ꯅꯣꯏ ꯆꯥꯛ ꯊꯣꯡꯉꯕ꯭ꯔꯣ ꯑꯩꯈꯣꯏ ꯏꯟꯁꯥꯡꯗꯣ ꯁꯤꯒꯤ ꯁꯧꯒ꯭ꯔꯤ ꯀꯥꯡꯕꯨ ꯇꯧꯔꯦ
ꯑꯣ ꯑꯍꯥꯎꯕꯅꯤꯅꯦ
ꯑꯍꯧꯕꯅꯦ ꯑꯍꯧꯕ ꯉꯥꯡꯕꯗꫭ ꯂꯦꯞꯀꯅꫭ ꯑꯗꯨ ꯇꯠꯈ꯭ꯔꯤꯁꯦ ꯉꯥꯡꯕ ꯂꯦꯞꯄꯔꯥ ꯈꯪꯗꯦꯗ ꯇꯧꯔꯤꯁꯦ ꯕꯗꯪ ꯕꯗ꯭ꯔꯪ ꯕꯗꯪ ꯅ
ꯃꯣꯏꯁꯦ ꯌꯥꯝꯅ ꯔꯤꯛꯁ ꯌꯥꯝꯅ
ꯂꯩꯕ ꯅꯨꯡꯉꯥꯏꯕ꯭ꯔꯣ ꯑꯗꯥꯏꯗꯨꯕꯨ ꯀꯃꯥꯏ ꯀꯃꯥꯏꯅ ꯇꯧꯒꯦ ꯑꯝꯇ ꯋꯥꯔꯤ ꯂꯤꯔꯛꯎꯗꯅ ꯃꯥꯥꯏ ꯏꯟꯚꯥꯏꯔꯣꯟꯃꯦꯟꯗꯣ ꯀꯃꯥꯏꯅ ꯇꯧꯒꯦ ꯋꯦꯗ꯭ꯔꯅ ꯀꯃꯥꯏ
ꯂꯩꯕ ꯂꯩꯕ ꯈꯣꯠꯄꯒꯤ ꯌꯥꯝ ꯅꯨꯡꯉꯥꯏ ꯃꯣꯏꯒꯤ ꯂꯝꯕꯤꯁꯦ ꯅ‌ꯣꯡ ꯈꯤ ꯇꯪ ꯆꯨꯕꯒ ꯀꯣꯡꯀꯨꯠ ꯀꯣꯡꯀꯨꯠ ꯂꯩꯕꯅꯤꯅ ꯉꯥ ꯊꯥꯗꯕ ꯌꯥꯔꯅꯤ ꯃꯣꯏ ꯂꯝꯕꯤꯁꯦ
ꯑꯣ ꯄꯠꯇ‌ꯣꯛ
ꯅꯣꯡ ꯈꯤꯇꯪ ꯆꯨꯕꯒ ꯎꯝ ꯎꯝ ꯅ‌ꯣꯡ ꯈꯤꯇꯪ ꯆꯨꯕꯒ ꯂꯩꯈꯣꯝꯁꯦ ꯌꯥꯝ ꯅꯨꯡꯉꯥꯏꯇꯕ ꯃꯣꯏꯒꯤ ꯂꯝꯕꯤꯖ‌ꯦ
ꯑꯣ ꯑꯣ ꯑꯗꯨ ꯂꯝꯕꯤꯒꯤ ꯑꯗ‌ꯣ ꯋꯥꯛꯀꯤꯡ ꯆꯦꯟꯕ ꯈꯣꯠꯄꯗꯤ ꯀꯃꯥꯏꯅ ꯇꯧꯒꯦ ꯅꯨꯡꯉꯥꯏꯕ꯭ꯔꯣ
ꯋꯥꯛꯀꯤꯡ ꯆꯦꯟꯕ ꯈꯣꯠꯄꯩꯗꯤ ꯌꯥꯝ ꯅꯨꯡꯉꯥꯏ
ꯑꯣ ꯑꯗꯨꯒꯨꯝꯕꯒꯤꯗꯤ ꯀꯩꯁꯨ ꯑ ꯊꯣꯏꯗꯣꯛꯅ ꯅꯨꯡꯉꯥꯏꯇꯕ ꯂꯩꯇꯦꯕ ꯎꯝ ꯑꯗꯨ ꯐꯤꯜꯒꯨꯝꯕꯗꯤ ꯂꯩꯕ꯭ꯔ‌ꯣ
ꯐꯤꯜꯒꯨꯝꯕꯁꯡꯖꯤ ꯌꯥꯝ ꯇꯥꯡꯏ ꯃꯣꯏ ꯁꯥꯏꯖ‌ꯦ
ꯇꯥꯡꯉꯦ ꯑꯗꯨ ꯐꯤꯜ ꯐꯤꯂꯝꯒꯨꯝꯕ ꯑꯃ ꯂꯩꯔꯗꯤ ꯌꯥꯝ ꯅꯨꯡꯉꯥꯏꯒꯗꯕꯅꯤꯅꯦ ꯀꯣ ꯍꯥꯏꯗꯤ ꯑꯗꯨꯗꯤ ꯅꯣꯏꯅ ꯑꯗꯨꯗꯤ ꯅꯣꯏꯅ ꯆꯦꯜꯂꯤꯁꯦ ꯂꯝ ꯀꯩꯗ ꯇꯥꯔꯦ ꯀꯣꯏꯂꯥ ꯃꯊꯛꯇ
ꯀꯣꯏꯂꯥ ꯃꯊꯛꯇ
ꯀꯣꯏꯂꯥ ꯃꯊꯛꯇ ꯑꯣꯏꯕꯗꯤ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏ
ꯑꯁ ꯀꯣꯏꯂꯥ ꯃꯊꯛꯇ ꯆꯦꯟꯕꯁꯦ ꯈꯣꯡ ꯈꯨꯠ ꯅꯥꯏ ꯈꯣꯠꯂꯦꯒꯁꯨ ꯍꯥꯏꯅꯩ ꯑꯗꯨꯃꯥꯏꯅꯁꯨ ꯇꯥꯏ ꯀꯃꯥꯏꯅ ꯇꯧꯕꯖꯥꯠꯅꯣ
ꯃꯣꯏꯁꯦ ꯍꯤꯗꯥꯛ ꯒꯨꯂꯤ ꯆꯥꯗꯤ ꯀꯩꯝꯅ ꯇꯧꯗꯕ ꯖꯥꯠꯅ‌ꯦ ꯈꯨꯔꯨꯗꯤ ꯌꯥꯝꯅ ꯅꯥꯕ ꯄꯤꯛꯄ ꯋꯥꯠ ꯂꯝꯖꯦꯟ ꯆꯦꯟꯕꯒꯤ
ꯑꯥ ꯑꯗꯨꯏꯗꯤ ꯀꯣꯏꯂꯥ ꯃꯊꯛꯁꯦ ꯆꯦꯟꯗꯕꯅ ꯐꯩꯅꯦꯀꯣ
ꯎꯝ
ꯍꯥꯏꯗꯤ ꯍꯤꯗꯥꯛ ꯒꯨꯂꯤ ꯆꯥꯕ ꯍꯥꯏꯁꯤꯁꯨ ꯐꯕ ꯅꯠꯇꯦꯕꯀꯣ ꯑꯗꯨꯅ ꯍꯤꯗꯥꯛ ꯒꯨꯂꯤ ꯆꯥꯕꯁꯤꯅꯁꯨ ꯑꯩꯈꯣꯏ ꯏꯁꯥꯁꯦ ꯌꯥꯝ ꯁꯣꯟꯊꯍꯟꯕꯗꯒꯤ ꯑꯩꯈꯣꯏ ꯁꯤꯡꯂꯤ ꯅꯥꯎꯔꯤꯁ‌ꯦ ꯁ‌ꯣꯟꯊꯍꯟꯕꯒꯤ ꯆꯥꯡꯁꯨ ꯋꯥꯡꯉꯤꯅꯦꯕꯀꯣ ꯆꯥꯗ꯭ꯔꯀꯥꯟꯗ
ꯑꯥ
ꯑꯗꯨꯅ ꯑꯩꯈꯣꯏꯁꯦ ꯑꯥ ꯑꯗꯨꯒꯨꯝꯕ ꯅꯥꯗꯕ ꯈꯣꯠꯇꯕ ꯇꯧꯗꯕꯗꯨꯅ ꯍꯦꯟꯅ ꯐꯩꯗꯅ ꯑꯗꯨꯅ ꯂꯝ ꯑꯥ ꯂꯝꯄꯥꯛꯀꯨꯝꯕ ꯍꯥꯏꯗꯤ ꯀꯣꯏꯂꯥ ꯅꯠꯇꯕ ꯂꯝꯄꯥꯛꯀꯨꯝꯕ ꯂꯩꯔꯗꯤ ꯌꯥꯝ ꯅꯨꯡꯉꯥꯏꯒꯅꯦꯕ ꯄꯤꯌꯥꯛꯇꯒ ꯍꯧꯕ ꯅꯣꯏ ꯅꯣꯏꯅ ꯑꯗꯨꯝ ꯕ‌ꯣꯜ ꯕꯣꯜꯁꯨ ꯈꯔ ꯁꯥꯟꯅꯗꯥꯥꯏꯅꯦ ꯑꯗ ꯕꯣꯜ ꯕꯣꯜ ꯁꯥꯟꯅꯕꯅꯤꯅ ꯑꯗꯨꯝ ꯈꯔꯁꯨ ꯈꯪꯉꯝꯒꯅꯤꯗ ꯍꯥꯏꯗꯤ ꯄꯤ ꯍꯧꯕ ꯂꯝꯄꯥꯛꯁꯤꯅ ꯁꯨꯃꯥꯏꯅ ꯅꯨꯡꯉꯥꯏ ꯂꯩꯕꯥꯛ ꯑꯁꯨꯃꯥꯏꯅ ꯂꯩꯕꯁꯤꯅ ꯀꯟꯕꯁꯤꯅ ꯎꯝ ꯁꯨꯃꯥꯏꯅ ꯇꯧꯋ‌ꯦ ꯈꯣꯠꯂ‌ꯦ ꯍꯥꯏꯕꯁꯦ
ꯑꯥ ꯂꯝꯄꯥꯛꯇꯁꯨ ꯀꯜꯂꯗꯤꯀꯣ ꯌꯥꯝꯅ ꯂꯩꯕꯥꯛꯁꯤ ꯌꯥꯝꯅ ꯀꯜꯂꯗꯤ ꯈꯨꯔꯨ ꯅꯥꯕ ꯈꯣꯠꯄ ꯌꯥꯝ ꯇꯧꯋꯦ ꯂꯝꯄꯥꯛꯇꯁꯨ
ꯑ ꯍꫭꯏ ꯑꯗꯨ ꯑꯗꯨꯗꯨꯒ ꯍꯥꯏꯗꯤ ꯂꯩꯕꯥꯛꯁꯤꯡ ꯈꯤꯇꯪ ꯑꯣꯏꯕꯁꯤꯅ ꯈꯔꯗꯤ ꯐꯩꯕꯀꯣ꯫ ꯀꯣꯏꯂꯥꯗ ꯆꯦꯟꯕꯁꯤꯅꯗꯤ ꯍꯥꯏ ꯃꯤ ꯑꯗꯨꯝ ꯍꯥꯏꯅꯩꯌꯦꯕ ꯂꯝꯖꯦꯟ ꯆꯦꯟꯕꯁꯤꯡꯁꯤꯅ꯫ ꯀꯣꯏꯂꯥꯗ ꯆꯦꯟꯕꯗꯤ ꯈꯔ ꯑ ꯑꯗꯨꯃꯥꯏꯅ ꯈꯣꯡ ꯈꯨꯠ ꯁꯤꯡꯂꯤ ꯅꯥꯎꯔꯤ ꯅꯥꯕ ꯂꯤꯒꯥꯃꯦꯟ ꯁꯣꯛꯄ ꯈꯨꯔꯨ ꯆꯤꯛ ꯄꯥ ꯇꯥꯡ ꯇꯥꯡ ꯆꯤꯛꯄꯁꯦ ꯑꯗꯗꯤ ꯑ ꯑꯗꯨ ꯑꯗꯨ ꯐꯠꯇꯦꯕ꯫ ꯍꯥꯏꯗꯤ ꯉꯁꯥꯏ ꯑꯥ ꯑꯗꯨ ꯑꯗꯨꯅꯦꯕ ꯈ꯭ꯋꯥꯏ ꯐꯠꯇ꯭ꯔꯤꯁꯦ꯫ ꯑꯗꯨ ꯇꯧꯗꯅꯕꯗꯤ ꯍꯣꯠꯅꯒꯗꯕꯅꯤ ꯑꯗꯨ ꯀꯥꯡ ꯑꯥ ꯑꯥ꯫
ꯆꯥꯔꯗꯤ ꯈꯨꯟ ꯈꯨꯨꯠꯁꯦ
ꯍꯣꯏꯅꯦ ꯒꯨꯂꯤꯕꯨꯗꯤ ꯆꯥꯔꯦ ꯆꯤꯛ ꯑꯕ ꯅꯥꯔꯕꯅꯤꯅ ꯒꯨꯂꯤꯗꯨꯗꯤ ꯆꯥꯕꯗꯤ ꯐꯩ ꯑꯗꯣ ꯆꯤꯛꯍꯟꯗꯕꯅꯗꯤ ꯐꯩꯗꯅ꯫
ꯑꯥ꯫
ꯑꯗꯨꯒꯨꯝꯕꯗ ꯁꯨꯝ ꯇꯧ ꯂꯩꯗꯤ ꯑꯩ ꯑꯗꯨꯝ ꯆꯦꯅꯤ ꯒꯨꯂꯤ ꯑꯗꯨꯝ ꯆꯥꯅꯤ ꯍꯥꯏꯕꯗꯤ ꯌꯥꯔꯣꯏꯕꯀꯣ꯫
ꯌꯥ
ꯑꯗꯨꯒ ꯅꯥꯔ ꯒꯨꯂꯤ ꯆꯥꯅꯤ ꯆꯦꯅꯤ ꯑꯗꯨꯝ ꯆꯦꯟꯅꯤ ꯍꯥꯏꯔꯒ ꯆꯟꯅ ꯆꯦꯟꯐꯝ ꯂꯩꯇꯝꯅꯤꯅꯕꯨꯗꯤ ꯆꯦꯟꯗꯣꯏꯅꯦꯕꯣ꯫ ꯀꯣ ꯑꯗꯣ ꯅꯥꯃꯤꯅ ꯑꯃꯨꯛ ꯀꯒꯨꯂꯤꯁꯦ ꯊꯥꯖꯤꯟꯗꯣꯏꯅꯦꯕ꯫ ꯑꯗꯨꯅꯤꯁꯦ ꯈ꯭ꯋꯥꯏ ꯐꯠꯇ꯭ꯔꯤꯁꯦ ꯍꯣꯏ ꯑꯗꯣ ꯀꯥꯡꯁꯨ ꯀꯨꯏꯗ꯭ꯔꯦ ꯀꯥꯡ ꯀꯣꯏꯕ ꯆꯠꯂꯣꯏꯗ꯭ꯔꯣ꯫
ꯀꯥꯡ ꯀꯣꯏꯕꯁꯦ ꯆꯠꯁꯤꯔ ꯆꯠꯂꯣꯏꯁꯤꯔꯥ ꯈꯜꯂꯤꯅꯤ꯫
ꯀꯩꯅꯣ ꯅꯍꯥ ꯑꯣꯏꯔꯤꯉꯩꯗ ꯆꯠꯍꯧꯗꯅ ꯍꯌꯦꯡ ꯍꯟꯅꯨꯔꯀꯥꯟꯗ ꯆꯠꯄ ꯌꯥꯕ ꯅꯠ ꯇꯦ ꯆꯠꯁꯤꯔ ꯆꯠꯂꯣꯏꯁꯤꯔꯥ ꯈꯜꯂꯤꯅꯦ ꯍꯥꯏꯁꯤꯕꯣ꯫ ꯆꯠꯀꯗꯃꯤꯅꯦ ꯍꯜꯍꯧꯤꯒ ꯎꯅꯕ ꯆꯠꯂꯣꯏꯗ꯭ꯔꯅꯦ꯫
ꯍꯂꯣꯕꯤꯗꯣ ꯀꯣꯏꯕ ꯆꯠꯅꯤꯌꯦ꯫
ꯍꯦ ꯍꯦ ꯀꯥꯡꯗ ꯎꯟꯅꯕ ꯌꯥꯗꯦ꯫ ꯀꯥꯡꯗ ꯎꯅꯔꯗꯤ ꯀꯥꯡꯈꯣꯡ ꯆꯥꯏ ꯍꯥꯏꯕꯅꯤꯀꯣ꯫
ꯑꯣ꯫
ꯀꯥꯡꯗ ꯎꯅꯕꯗꯤ ꯀꯥꯡꯈꯨꯟ ꯆꯥꯏꯌꯦ ꯑꯗꯨꯅ ꯀꯥꯡꯗ ꯎꯅꯕ ꯐꯠꯇꯦꯌꯦ꯫
ꯀꯥꯡ ꯆꯦꯟꯕꯁꯨ ꯐꯠꯇꯦꯌꯦꯒꯥ ꯍꯥꯏꯅꯩ ꯄꯣꯟꯅꯤꯗ ꯁꯨꯝ ꯇꯥꯕꯗ꯫
ꯍꯜꯂꫭꯕꯤꯍꫭꯏ ꯀꯥꯡꯅꯤꯅ ꯃꯣꯏ ꯅꯩꯖꯗ꯭ꯔꯕꯅꯤ ꯀꯣꯏꯕ ꯆꯠꯇꯧꯕꯅꯤ ꯐ꯭ꯔꯦꯟꯉꯩ ꯄꯨꯟꯄꯨꯟꯗꯅ꯫
ꯃꯥꯅꯤ ꯑꯗꯥꯏꯅ ꯆꯠꯇꫭꯏꯔ ꯑꫭꯏ
ꯎꯝ ꯀꯗꯥꯥꯏꯗꯅꯣꯅꯦ ꯍꯥꯡꯗꯣꯔꯛꯎꯅꯦ ꯃꯐꯝꯒꯗꯣ ꯑꯩꯈꯣꯏꯁꯦ ꯇꯁꯦꯠ ꯁꯛ ꯂꯥꯎꯅ ꯆꯠꯁꯤꯟꯒꯗꯅꯤꯅꯦ꯫ ꯍꯥꯏ ꯇꯧꯁꯤꯟꯒꯗꯃꯤ ꯗꯨꯒ꯫ ꯑꯦ ꯅꯪ ꯎꯅꯕ ꯂꯥꯛꯇꯦ ꯂꯥꯛꯄ ꯅꯠꯇꯦꯀꫭ ꯑꯈꯣꯏꯁꯨ ꯑꯈꯣꯏ ꯄꯥꯔꯇꯤ ꯂꯥꯛꯄꯅꯦ ꯑꯗꯣ ꯊꯦꯡꯅꯕꯅꯤ꯫ ꯀꯣ ꯍꯥꯏꯔ ꯂꯣꯔꯦ ꯍꯦꯛꯇ꯫
ꯌꯥꯕ ꯆꯥꯠꯅꯤ꯫
ꯑꯦ ꯈꯪꯗꯣꯔꯣ-ꯈꯪꯗꯣꯔꯣ ꯑꯗꯨꯗꯤ ꯋꯦ ꯇꯨ ꯍꯥꯜꯂꯣ꯫
ꯀꯩꯅꯣꯅꯦ ꯍꯨꯏꯁꯦ ꯀꯨꯜꯂ ꯂꯩꯕꯁꯤꯁꯨ ꯇꯥꯜꯂꯤꯅꯦ ꯃꯉꯣꯟꯗ ꯌꯦꯠꯄꯁꯨ ꯅꯠꯇꯦ ꯃꯥꯅ ꯃꯥꯥꯟꯅꯕ ꯌꯥꯎꯊꯣꯛꯑꯦ꯫ ꯀꯛꯁꯦ ꯃꯤ ꯀꯨꯟꯖꯗꯗꯤ ꯏꯪꯉꯤꯅꯦꯕ ꯀꯥꯁꯦ ꯍ ꯋꯥꯁ ꯅ ꯑ ꯍ ꯑꯦ ꯈꯔ ꯑꯗꯨꯝ ꯈꯔ ꯑꯗꯨꯝ ꯇꯧꯋꯦ ꯋꯥꯏ ꯥꯏ ꯃꯄꯥꯟꯗꯗꯤ ꯃꯄꯥꯟꯗꯗꯤ ꯈꯔ ꯇꯧꯗꯔꯦꯍꯦ
ꯐꯩ ꯂ ꯂꯥꯛꯇꯔꯤꯕꯣ
ꯍ ꯃꯩꯂ ꯍꯥꯇꯔꯤ ꯃꯩ ꯂꯥꯛꯑꯗꯤ ꯅꯨꯡꯉꯥꯏꯒꯗꯕꯅꯤ ꯃꯩ ꯂꯥꯛꯇꯕꯁꯤꯗꯅꯤ ꯑꯗꯨꯝ ꯁꯤꯁꯨ ꯅꯨꯡꯉꯥꯏꯗ ꯃꯈꯜ ꯑꯃꯅꯦ ꯀꯥꯖꯨ ꯀꯥꯖꯨ ꯀꯣꯏꯕꯣꯏ ꯆꯠꯀꯗꯕꯅꯤ ꯀꯥꯡꯗꯤ ꯄꯨꯡ ꯀꯌꯥꯗꯏ ꯍꯥꯏꯗꯔꯛꯇꯣꯏꯅꯣ ꯁꯣꯝꯗ ꯃꯣꯏ ꯀꯣ ꯑꯌꯨꯛ ꯀꯣꯆꯤꯡ ꯇꯧꯒꯗꯣꯏꯔꯣ
ꯍꯌꯦꯡ ꯀꯥꯡꯅꯦ ꯍꯥꯏꯗꯨꯗ ꯑꯁꯤꯒꯨꯝꯕ ꯍꯥꯏꯖꯔꯛꯁꯤꯔ ꯈꯜꯂꯤꯅꯤ
ꯀꯩꯅꯣ ꯇꯨꯏꯁꯟ ꯇꯧꯔꯣꯏꯗ꯭ꯔꯣ
ꯇ꯭ꯨꯏꯁꯟꯁꯦ ꯁꯨꯇꯤ ꯊꯥꯅꯤꯁꯨ ꯍꯥꯏꯒꯨꯝ ꯇꯧꯏ ꯊꯥꯔꯣꯏꯁꯨ ꯍꯥꯏꯒꯨꯝ ꯇꯧꯏ
ꯇꯥꯕ꯭ꯔꯥ ꯇꯥꯗꯕ꯭ꯔꯥ ꯌꯦꯡꯉꯣ ꯑꯗꯨꯗ ꯇꯨꯏꯁꯟ ꯌꯥꯎꯔꯝꯃꯒ ꯍꯥꯏꯗꯔꯑꯣ ꯂꯥꯛꯃꯜꯂꯦ ꯑꯗꯨ ꯑꯣꯏꯗꯤ ꯑꯌꯨꯛꯇꯨꯗꯤ ꯀꯔꯤꯝ ꯇꯧꯔꯣꯏꯗꯅꯣ ꯑꯩꯈꯣꯏꯁꯨ ꯑꯗꯨꯅ ꯀꯣꯏꯕ ꯆꯠꯂꯁꯨ ꯉꯥꯏꯍꯥꯛ ꯅꯨꯡꯗꯥꯡꯋꯥꯏꯔꯝꯗꯨꯗ ꯆꯠꯇꯧ ꯃꯉꯥꯏꯌꯦꯕ ꯅꯨꯡꯊꯤꯟꯗ ꯑꯗꯅ ꯇꯨꯁꯟ ꯌꯥꯑꯣ ꯃꯒ ꯂꯣ
ꯌꯥꯔ
ꯀꯗꯧꯗꯅ ꯃꯇꯝ ꯃꯥꯡꯗꯣꯏꯅꯤ ꯌꯨꯝꯗ ꯂꯥꯛꯄ ꯍꯥꯏꯁꯦ ꯁꯥꯟꯅ ꯑꯗꯨꯝ ꯂꯩꯊꯣꯛ ꯄꯄꯗ ꯃꯇꯝꯁꯦ ꯃꯥꯡꯗꯣꯏꯅꯤ ꯃꯇꯝ ꯃꯥꯡꯉ ꯂꯣꯏꯈꯤꯗꯅꯤ ꯉꯥꯏꯍꯥꯛ ꯌꯥꯎꯊꯣꯛꯑꯝꯃꯒ ꯑꯗꯨꯝ ꯂꯥꯛꯄꯗꯨꯁꯨ ꯑꯗꯨꯅ ꯑꯗꯨꯝ ꯐꯔꯤꯅꯤ ꯑꯗ
ꯎꯝ ꯉꯁꯤ ꯑꯅꯤꯗꯤ ꯍꯥꯏꯗꯣꯛꯈ꯭ꯔꯦ
ꯑꯅꯤ ꯍꯥꯏꯗꯣꯛꯈ꯭ꯔꯗꯤ ꯀꯔꯤ ꯇꯦꯁꯀꯦ ꯎꯅꯤꯕꯔ ꯑꯣ ꯈꯟꯅꯕ ꯌꯥꯎꯕ꯭ꯔꯣ ꯅꯃꯥꯟꯅꯕ
ꯈꯪꯗꯦ ꯌꯥꯎꯕ ꯃꯥꯜꯂꯦ
ꯈꯪꯗꯦ ꯌꯥꯎꯕ ꯃꯥꯜꯂꯦ ꯍꯥꯏꯁꯦ ꯀꯩ ꯍꯥꯏꯅꯣ ꯅꯃꯥꯟꯅꯕꯁꯤꯡ ꯊꯥꯛꯀꯅ ꯅꯃꯥꯟꯅꯕꯁꯤꯡ ꯊꯥꯛꯠꯂꯛꯄ
ꯑꯥ
ꯑꯣ ꯌꯥꯎꯏ ꯃꯣꯏ ꯌꯥꯎꯅꯔꯝꯃꯅꯤ ꯑꯗꯨꯗꯅꯦ ꯊꯥꯒꯠꯂꯛꯏꯗꯣ ꯀꯩꯅꯣ ꯌꯥꯎꯗꯗꯤ ꯀꯅꯥꯅ ꯁꯦꯠ ꯑꯣꯏ ꯑꯣꯏ ꯂꯩꯅꯈ꯭ꯔꯗ
ꯌꯥꯎꯔꯦ
ꯀꯅꯥꯅꯣ ꯁ꯭ꯋꯥꯏꯒꯦ
ꯇꯣꯞꯇꯒꯤ ꯏꯃꯥꯟꯅꯕ ꯑꯃ
ꯑꯣ
ꯁꯤꯅ ꯐꯔꯦꯗ ꯈꯪꯗ꯭ꯔꯦꯗ ꯍꯌꯦꯡ ꯄꯔꯥ ꯆꯦꯟꯅꯕ
ꯍꯦ ꯀꯔꯣꯏ ꯅꯪ ꯇꯨꯏꯁꯟ ꯆꯠꯂꯤꯗꯣ ꯑꯗꯨꯒꯤ ꯅꯠꯇꯦ ꯑꯗꯨꯒ ꯅꯪꯅ ꯆꯠꯂꯤꯗꯨꯒ ꯈꯤꯇꯪ ꯗꯤꯐ꯭ꯔꯦꯟꯁ ꯂꯩ
ꯁꯩ
ꯅꯪꯅ ꯆꯠꯂꯤꯗꯨ ꯅ ꯈꯤꯇꯪ
ꯌꯦꯡꯁꯤꯜꯂꯒꯦ ꯃꯊꯪꯗꯗꯤ ꯂꯣꯏ ꯌꯦꯡꯁꯤꯟꯒꯦ ꯈꯪꯅꯤ ꯁꯤꯇꯁ ꯇꯧꯋꯦꯕ ꯑꯁ ꯃꯥꯔꯛ ꯀꯣꯏꯁꯟ ꯇꯔꯥ ꯍꯣꯠꯄꯗ ꯑꯩꯁꯦꯀꯣ
ꯑꯥ
ꯑꯣꯞꯁꯟ ꯈꯣꯠꯄꯗ ꯑꯇꯥꯕꯗꯣ ꯈꯣꯠꯇꯕꯤ ꯁꯦꯔꯥꯟ ꯇꯨꯔꯥꯟ ꯈꯣꯠꯆꯟꯈ꯭ꯔꯕꯁꯨ ꯁꯣꯏꯗꯅ ꯇꯥꯕꯅ ꯑꯃ ꯇꯥꯔꯒ
ꯑꯥ
ꯑꯗꯨ ꯀꯣꯏꯁꯟ ꯑꯃꯈꯛꯇ ꯂꯥꯜꯂꯒ ꯁꯚꯦꯟꯇꯤꯟ ꯄꯣꯏꯟ ꯐꯥꯏꯚ ꯐꯪꯍꯧꯔꯤꯅꯤ
ꯑꯦ ꯀꯔꯤꯒꯤ ꯑꯗꯨꯗꯤ ꯑꯗꯨ ꯆꯦꯛꯁꯤꯟꯗꯕꯒꯥꯏꯁꯦ ꯑꯥ
ꯑꯣꯞꯁꯟꯁ
ꯑꯥ ꯆꯦꯟꯖ ꯇꯧꯕ ꯌꯥꯗꯦꯕ ꯌꯥꯗꯦ ꯌꯥꯗꯦ
ꯑꯗꯨ ꯑꯗꯨ
ꯄꯦꯟꯁꯤꯜꯅ ꯇꯧꯕ ꯌꯥꯗꯕ꯭ꯔꯥ
ꯑꯦ ꯑꯣꯟꯂꯥꯏꯟꯗꯅꯤ ꯐꯣꯟꯗ
ꯑꯣꯟꯂꯥꯏꯟꯗ ꯐꯣꯟꯗ ꯑꯗꯨꯗꯤ ꯑꯗꯨ ꯍꯣꯏ
ꯍꯥꯏ ꯋꯥꯥꯏ ꯑꯗꯨꯗ ꯁꯣꯏꯈꯤꯕ
ꯍꯝ ꯗ ꯆꯥꯛ ꯆꯥꯛ ꯏꯃꯥꯅ ꯂꯣꯏꯔꯕ ꯃꯥꯜꯂꯦ ꯃꯄꯥꯟꯗ ꯐꯝꯃꯤ ꯏꯃꯥꯖꯨ ꯑꯗꯨꯣ ꯍꯌꯦꯡ ꯑꯗꯨ ꯃ ꯃꯆꯥ ꯊꯦꯡꯅꯍꯧꯕꯗꯨꯅ ꯍꯌꯦꯡꯉꯛꯑꯣ ꯑꯣ ꯁꯨꯃꯥꯏꯅ ꯇꯧꯔꯦ ꯑꯩ ꯈꯤꯇꯪ ꯈꯤꯇꯪ ꯁꯣꯏꯕꯁꯤꯅ ꯑꯗꯨ ꯑꯗꯨ ꯋꯥ ꯇꯥꯗ꯭ꯔꯕ꯭ꯔꯣ ꯑꯃꯨꯛ ꯍꯂꯣ ꯍꯜꯂꯣ ꯕ꯭ꯔꯗꯔ ꯏꯃꯩ ꯃꯩ ꯃꯩ